ꯍꯜꯂꯣ
ꯎꯝ ꯇꯥꯏꯌꯦ
ꯍꯜꯂꯣ
ꯍꯣꯏ ꯇꯥꯏ
ꯍꯣꯋꯥ ꯅꯦꯠꯋꯥꯛ ꯁꯦꯡꯉꯦꯀꯣ ꯇꯥꯏ ꯇꯥꯏꯔꯦ
ꯑꯝꯇ ꯄꯥꯏꯌꯨ ꯀꯣ
ꯑ
ꯇꯥꯕ꯭ꯔꯥ
ꯑꯥꯎ ꯇꯥꯏꯌꯦ
ꯑꯣ ꯑꯩꯁꯨ ꯇꯥꯏ ꯕꯗꯤ ꯅꯦꯋꯥꯡ ꯅꯨꯉꯥꯏꯇꯕꯒꯤ
ꯑꯣ ꯆꯥꯛ ꯆꯥꯔꯕꯣ
ꯍꯣꯏ ꯆꯥꯔꯦ ꯅꯪꯗꯤ
ꯆꯥꯔꯦ ꯉꯁꯥꯏꯅ
ꯀꯔ꯭ꯤꯝ ꯎꯝ
ꯍꯥꯥ
ꯇꯥꯗꯕꯔꯣ ꯎꯝ
ꯍꯜꯂꯣ ꯍꯜꯂꯣ
ꯇꯥꯏꯌꯦ ꯇꯥꯏ ꯑꯩꯗꯤ
ꯑꯣ ꯅꯪꯒꯤ ꯅꯦꯠꯋꯥꯛꯁꯦ ꯅꯨꯡꯉꯥꯏꯇꯕ꯭ꯔꯥ ꯑꯩꯒꯤ ꯅꯔꯥ ꯒ꯭ꯌꯥꯟ ꯇꯥꯗ꯭ꯔꯦ
ꯅꯦꯠꯋꯥꯛꯇꯤ ꯅꯨꯡꯉꯥꯏ ꯑꯗꯨ ꯅꯪꯒꯤ ꯀꯔꯤꯔꯥ ꯏꯁꯄꯤꯀꯔ ꯈꯔ ꯌꯥꯝ ꯋꯥꯡꯗꯦ ꯐꯖꯅ ꯇꯥꯗꯦꯕ
ꯑꯣ ꯈꯪꯗꯦꯅꯦ ꯑꯩꯒꯤ ꯏꯁꯄꯤꯀꯔꯁꯦ
ꯅꯪꯅ ꯇꯞ ꯇꯞ ꯇꯞꯅ ꯉꯥꯡꯕ ꯃꯥꯜꯂꯤꯅ
ꯅꯠꯇꯦ ꯇꯞꯇꯕꯅꯦ ꯅꯦꯠꯋꯥꯛꯅ ꯑꯣꯏꯕ ꯌꯥꯏꯗ
ꯅꯦꯠꯋꯥꯛꯗꯤ ꯑꯩ ꯋꯥꯏꯐꯥꯏ ꯄꯥꯏꯕꯅꯦ
ꯀꯩꯗꯧꯔꯤ
ꯑꯩꯒꯤꯁ ꯍꯥ
ꯀꯩꯗꯧꯔꯤꯅꯣ
ꯑꯩ ꯍꯧꯖꯤꯛ ꯁꯅꯥꯔꯒ ꯂꯣꯏꯔꯒ ꯑꯗꯨꯝ ꯂꯩꯕꯅꯤ
ꯍꯧꯖꯤꯛ ꯀꯔꯤ ꯁꯥꯟꯅꯕ꯭ꯔꯣꯅꯦ
ꯑꯩꯗꯤ ꯒꯦꯝꯁꯨ ꯑꯗꯨꯝ ꯁꯅꯥꯕꯅꯤꯗ
ꯑꯣ
ꯅꯪꯗꯤ ꯀꯔꯤ ꯇꯧꯕ꯭ꯔꯣ
ꯇꯨꯝꯃꯒꯦ ꯇꯧꯕꯅꯦ
ꯉꯟꯂꯤꯗ ꯚꯣ ꯌꯦꯡꯉꯔꯣꯏꯔꯥ ꯉꯁꯤꯗꯤ
ꯑꯩꯗꯤ ꯕꯣꯜ ꯌꯦꯡꯗꯦ ꯌꯦꯡꯉꯤꯔꯥ ꯅꯪꯗꯤ
ꯋꯥꯏꯗꯤ ꯌꯦꯡꯕꯅꯦ
ꯑꯣ ꯄꯨꯡ ꯀꯌꯥꯗ ꯂꯩꯒꯦ
ꯉꯁꯤ ꯉꯁꯤ ꯇꯨꯌꯦꯜꯞꯇꯁꯨ ꯂꯩꯕꯅꯦ ꯃꯦꯠꯁ
ꯑꯣ ꯑꯗꯨ ꯂꯣꯏꯅ ꯌꯦꯡꯒꯗ꯭ꯔꯣ
ꯍꯥ
ꯂꯣꯏꯅ ꯌꯦꯡꯒꯗ꯭ꯔꯣ
ꯑꯩꯔ
ꯑꯥ
ꯍꯣꯏ ꯍꯣꯏ ꯌꯦꯡꯅꯤ ꯑꯌꯨꯛꯇꯁꯨ ꯂꯩꯕꯅꯦ
ꯍꯌꯦꯡꯗꯤ ꯁꯟꯗꯦꯅꯤꯅ
ꯍꯣꯏ ꯁꯤꯟꯗꯦ ꯑꯣꯏꯁꯨ ꯈꯪꯗꯦ ꯍꯌꯦꯡ
ꯇꯨꯝꯗꯅ ꯌꯦꯡꯉꯒꯦꯔꯣ
ꯑꯇꯨꯝꯕꯗꯤ ꯇꯨꯝꯒꯅꯤ ꯍꯣꯔꯦꯟ ꯈꯔ ꯇꯨꯝꯂꯒ ꯑꯗꯨꯝ ꯊꯨꯌ꯭ꯄꯇ ꯌꯥꯡꯅꯤ ꯑꯗꯨ ꯔꯣ ꯑꯁ ꯈꯪꯗꯦ ꯃꯤꯅꯤꯠ ꯊꯥꯔꯇꯤ ꯃꯤꯅꯤꯠꯁꯀꯨꯝꯕ ꯈꯛꯇ ꯃꯥꯜꯂꯦ ꯇꯨꯝꯅꯤꯡꯉꯥꯏ ꯆꯥꯟꯁ ꯂꯩꯕꯁꯦ ꯄꯥꯛ ꯌꯦꯡꯗꯕ꯭ꯔꯣ ꯅꯪꯗꯤ ꯍꯜꯂꯣ ꯅꯦꯠꯋꯥꯛ ꯅꯨꯉꯥꯏꯇꯕꯒꯤꯔꯥ ꯍꯜꯂꯣ ꯅꯦꯠꯋꯥꯛ ꯆꯠꯄ ꯃꯥꯜꯂꯤꯅꯦ ꯍꯜꯂꯣ ꯍꯜꯂꯣ ꯇꯥꯕ꯭ꯔꯣ
ꯇꯥꯗꯕ꯭ꯔꯣ
ꯑꯣ ꯊꯧꯖꯤꯒꯤ ꯇꯥꯏ
ꯑꯣ ꯑꯣ ꯅꯪꯒꯤ ꯐꯣꯟꯗꯣ ꯚꯥꯏꯕ꯭ꯔꯦꯠ ꯌꯥꯝ ꯂꯥꯛꯄ ꯃꯥꯜꯂꯦ ꯃꯦꯁꯦꯁ
ꯍꯣꯏ ꯑꯩ ꯁꯥꯏꯂꯦꯟꯗ ꯊꯝꯗꯕꯒꯤ ꯑꯩꯈꯣꯏ ꯒ꯭ꯔꯨꯞꯀꯤꯅꯤꯕ
ꯑꯣ
ꯑꯩꯒꯤ ꯒ꯭ꯔꯨꯞꯇꯒꯤ ꯃꯦꯁꯦꯖ ꯑꯗꯨꯝ ꯂꯥꯛ
ꯎꯝ ꯀꯔꯤ ꯌꯦꯟꯁꯥꯡ ꯆꯥꯔꯦ ꯉꯁꯤꯗꯤ
ꯑꯩ ꯉꯁꯤ ꯑꯣꯛꯁꯥ ꯆꯥꯏ ꯑꯣꯛꯁꯥ ꯒꯥ ꯌꯦꯟ ꯆꯥꯏ
ꯑꯁ ꯌꯥꯝ ꯃꯥꯟꯅꯩꯌꯦ ꯑꯩꯈꯣꯏꯒ ꯑꯗꯨꯗꯤ
ꯑꯁ ꯉꯁꯤꯗꯤ ꯋꯤꯀꯦꯟ ꯑꯣꯏꯕꯒꯤ
ꯑꯣ ꯋꯤꯀꯦꯟ ꯂꯣꯏꯕꯒꯤ ꯌꯦꯟꯁꯥꯡ ꯍꯥꯎꯕ ꯆꯥꯕ
ꯑꯗꯨꯝ ꯁꯥꯏꯕ ꯇꯥꯔꯦ
ꯌꯥꯝ ꯐꯩꯌꯦ
ꯅꯪꯗꯤ ꯀ꯭ꯔꯤ ꯃꯊꯦꯜ ꯆꯥꯔꯦ
ꯅꯪꯒꯤꯒ ꯆꯞ ꯃꯥꯟꯅꯩꯌꯦ
ꯍꯥꯥ
ꯅꯪ ꯅꯪ ꯅꯪ ꯅꯣꯏꯒꯤ ꯏꯟꯁꯥꯡꯗꯨꯒ ꯑꯩꯈꯣꯏꯒ ꯆꯞ ꯃꯥꯟꯅꯩꯌꯦꯕ
ꯑꯁ
ꯄꯣꯛꯀ ꯆꯤꯛꯀꯦꯟꯗꯣ
ꯑꯠꯆꯆꯥ ꯑꯗꯨ ꯑꯣꯏꯕ ꯃꯥꯜꯂꯦ ꯉꯁꯤ ꯑꯥ
ꯌꯦꯟꯁꯥ ꯑꯃ
ꯑꯥ
ꯌꯦꯟ ꯁꯥꯗꯨꯅ ꯀꯥꯡꯉꯧ ꯇꯧꯕ
ꯑꯥ
ꯑꯣꯛꯁꯥꯗꯨꯅ ꯏꯟꯁꯥꯡ ꯑꯣꯏꯅ ꯊꯣꯡꯕ
ꯆꯞ ꯃꯥꯟꯅ ꯑꯩꯈꯣꯏꯖꯦ ꯑꯗꯨꯃꯥꯏꯅ ꯇꯧꯅꯤ ꯑꯗꯨ ꯑꯣꯛꯁꯥꯗ ꯀ꯭ꯔꯤ ꯍꯥꯏꯁꯦꯔꯥ ꯃꯣꯏ ꯑꯥꯝ ꯁꯣꯝꯄꯨ ꯁꯣꯏꯕꯨꯝ ꯀꯧꯕ꯭ꯔꯥ
ꯑꯥꯎ ꯑꯣ
ꯗꯨ ꯍꯥꯞꯂꯥꯒ ꯆꯥꯏ
ꯏꯁ ꯍꯥꯎꯕꯅꯤꯅꯦ ꯑꯗꯨꯗꯤ ꯑꯥ
ꯍꯣꯏ ꯍꯥꯎꯕꯗꯤ ꯍꯣꯏ
ꯎꯝ ꯀꯩꯅꯣ ꯄꯨꯡ ꯌꯩꯕ꯭ꯔꯣ
ꯑꯥ
ꯗ꯭ꯔꯥꯃꯔ ꯗ꯭ꯔꯥꯃꯔ ꯔꯣ ꯅꯪꯁꯦ
ꯍꯥ
ꯗ꯭ꯔꯝ ꯗ꯭ꯔꯝ ꯐꯨꯕ ꯍꯩꯕ꯭ꯔꯥ
ꯑꯩꯔꯥ
ꯑꯧ
ꯍꯩꯇꯦꯗ
ꯗ꯭ꯔꯝ ꯐꯨꯕ ꯑꯗꯨꯃꯥꯏꯅ ꯗꯨꯞ ꯗꯨꯞ ꯗꯨꯞ
ꯑꯩ ꯐꯣꯟ ꯇꯦꯖ ꯇꯧꯕꯒꯤ ꯇꯥꯕ ꯇꯥꯕ ꯃꯥꯂꯦ ꯎꯝ
ꯍꯌꯦꯡꯗꯤ ꯀꯗꯥꯏ ꯆꯠꯀꯥꯅꯤ ꯁꯟꯗꯦꯅꯤꯅ ꯀꯣꯏꯕ ꯆꯠꯂꯣꯏꯗ꯭ꯔꯣ
ꯑꯩ ꯌꯨꯠ ꯁꯔꯚꯤꯁ ꯆꯠꯀꯥꯅꯤꯗ ꯏꯚꯤꯅꯤꯡ ꯑꯣꯝ ꯑꯔꯥꯎꯟ ꯏꯚꯤꯅꯤꯡ ꯏꯚꯤꯅꯤꯡꯒꯨꯝꯕꯗ ꯏꯚꯤꯅꯤꯡ ꯁꯥꯔꯚꯤꯁꯁꯨ ꯆꯠꯄ ꯌꯥꯏ
ꯌꯨꯠ ꯁꯥꯔꯚꯤꯁ ꯀꯗꯥꯏꯗ ꯅꯣꯏ ꯀꯝꯕꯥꯏꯟ ꯑꯣꯏꯅ
ꯅꯠꯇꯦ ꯑꯈꯣꯏ ꯐꯤꯂꯣꯁꯤꯐꯤꯁꯤ
ꯑꯣ ꯅꯣꯏꯁꯦ ꯁꯟꯗꯦꯗ ꯁꯟꯗꯦꯗ ꯌꯨꯠ ꯁꯔꯚꯤꯁ ꯀꯥꯕ꯭ꯔꯣ
ꯍꯣꯏ ꯌꯨꯠ ꯁꯦꯇꯤꯁ ꯌꯨꯠ ꯁꯔꯚꯤꯁ ꯂꯩꯕꯅꯦ ꯑꯗꯨꯒ ꯏꯚꯤꯅꯤꯡꯁꯨ ꯑꯗꯨꯝ ꯂꯩꯕꯅꯦ ꯆꯥꯔꯖꯀꯤꯀꯣ ꯏꯚꯤꯅꯤꯡꯒꯤ
ꯑꯣ ꯁꯟꯗꯦꯗ
ꯍꯣꯏ ꯍꯣꯏ
ꯑꯣ ꯃꯤ ꯌꯥꯝꯕ꯭ꯔꯣ ꯅꯣꯏꯒꯤꯗꯤ
ꯍꯣꯏ ꯃꯤꯗꯤ ꯌꯥꯝꯃꯦ ꯌꯥꯝꯗꯦꯗ ꯍꯟꯗꯛ ꯇꯤ ꯁꯨꯇꯤ ꯂꯥꯛꯇꯕꯒꯤꯀꯣ
ꯀꯌꯥꯃꯨ ꯑꯣꯏꯒꯦ
ꯊꯥꯔꯇꯤ ꯐꯣꯔꯇꯤ ꯑꯗꯨ ꯊꯥꯔꯇꯤ
ꯄ꯭ꯔꯦꯖꯦꯟ ꯑꯣꯏꯕꯁꯦ ꯀꯌꯥꯃꯨꯛ ꯑꯣꯏꯒꯦ
ꯑꯗꯨꯅꯦꯕ ꯇ꯭ꯋꯦꯟꯇꯤ ꯊꯥꯔꯇꯤ ꯄ꯭ꯔꯦꯖꯦꯟ ꯇꯧꯋꯦ
ꯑꯦꯁ ꯌꯥꯝꯃꯤꯅꯦ ꯑꯗꯨꯗꯤ
ꯌꯥꯝꯕꯗꯤ ꯅꯠ
ꯅꯨꯡꯉꯥꯏꯔꯝꯒꯅꯤ
ꯍꯟꯗꯛꯇꯤ ꯃꯁꯥ ꯃꯁꯥ ꯀ꯭ꯔꯤꯔꯥ ꯃꯣꯏꯒꯤ ꯀꯣꯂꯦꯖ ꯇꯝꯕꯁꯤꯡ ꯀꯣ ꯃꯣꯏꯒꯤ ꯃꯐꯝ ꯃꯐꯝ ꯆꯠꯄꯒꯤ ꯃꯤ ꯂꯩꯇꯦ ꯈꯨꯟꯗ
ꯑꯁꯤꯗꯤ ꯂꯣꯏꯅꯃꯛ ꯃꯐꯝ ꯂꯣꯏꯅꯃꯛꯇ ꯑꯣꯏꯔꯦꯗ
ꯍꯣꯏ ꯅꯪꯗꯤ ꯍꯌꯦꯡ ꯀꯗꯥꯏ ꯆꯠꯀꯦꯔꯣ
ꯆꯠꯂꯣꯏ ꯌꯨꯝꯗ ꯑꯗꯨꯝ ꯂꯩꯒꯅꯤ ꯍꯌꯦꯡꯗꯤ ꯁꯟꯗꯦꯅꯤꯅ ꯌꯨꯝꯗ ꯐꯖꯅ ꯔꯦꯁ ꯇꯧꯔꯅꯤ
ꯑꯁ ꯁꯟꯗꯦꯅ ꯔꯦꯁ ꯇꯧꯕ
ꯌꯨꯝꯗ ꯅꯨꯡꯉꯥꯏꯅ ꯄꯣꯊꯥꯔꯒ ꯇꯨꯝꯃꯒ ꯂꯩꯗꯣꯏꯅꯦ ꯅꯠꯇ꯭ꯔꯒ ꯍꯌꯦꯡ ꯁꯟꯗꯦꯅꯤꯅ ꯐꯣꯟꯁꯦ ꯑꯌꯨꯛ ꯍꯧꯒꯠꯂꯛꯄꯗꯒꯤ ꯅꯨꯃꯤꯠ ꯅꯨꯡꯗꯥꯡ ꯐꯥꯎ ꯐꯣꯟ ꯇꯧꯁꯤꯔ ꯈꯪꯗꯦ
ꯅꯪꯒꯤ ꯅꯨꯄꯥꯗꯁꯨ ꯑꯗꯨꯝ ꯇꯥꯎꯕ ꯌꯥꯏ
ꯑꯩꯒꯤ ꯅꯨꯄꯥꯗꯨꯁꯨ ꯕꯤꯖꯤ ꯑꯣꯏꯃꯟꯗꯅ ꯐꯣꯟꯖꯦ ꯇꯧꯗ꯭ꯔꯦꯅꯦ ꯑꯝꯇ ꯑꯩꯒꯤ ꯅꯨꯄꯥ ꯅꯠꯇꯕ ꯒ꯭ꯔꯨꯞꯀꯤꯗ ꯁꯤ ꯒ꯭ꯔꯨꯞꯀꯤꯗ ꯂꯩꯌꯦꯗꯅ ꯐꯣꯟꯖꯦ ꯃꯊꯪ ꯃꯊꯪ ꯑꯩꯅ ꯂꯣꯏꯅ ꯇꯧꯔꯅꯤ ꯍꯌꯦꯡ ꯍꯌꯦꯡ ꯑꯩꯒꯤ ꯔꯤꯖꯥꯕ ꯊꯝꯃꯒꯦ
ꯅꯪꯗꯤ ꯍꯌꯦꯡꯁꯦ ꯁꯪꯗꯕ꯭ꯔꯣ
ꯃꯣꯏꯁꯨ ꯌꯥꯏ ꯃꯔꯛ ꯃꯇꯝ ꯃꯥꯅꯤ ꯅꯤ
ꯑꯩꯒꯤꯁꯨ ꯃꯇꯝ ꯈꯔꯗꯤ ꯄꯤꯕꯤꯌꯨꯗꯅ
ꯍꯣꯏ ꯌꯥꯏ ꯌꯥꯏ
ꯈꯔꯗꯤ ꯀꯥꯏꯊꯣꯛꯄ ꯌꯥꯏꯗꯅ
ꯍꯣꯏ ꯍꯣꯏ ꯍꯣ ꯇꯥꯂꯣ
ꯌꯥꯕ ꯅꯠꯇ꯭ꯔꯣ
ꯑꯈꯣꯏ ꯃꯐꯝꯗꯤ ꯅꯣꯡ ꯆꯨꯝꯃꯟꯕꯒꯤ ꯌꯥꯗꯦꯗ ꯍꯟꯗꯟ ꯅꯦꯋꯥꯛ ꯅꯨꯡꯉꯥꯏꯇꯦ
ꯑꯣ
ꯍꯧꯖꯤꯛꯁꯨ ꯋꯥꯏꯐꯥꯏ ꯄꯥꯏꯔꯒ ꯑꯗꯨꯝ ꯂꯩꯔꯤ
ꯋꯥꯏꯐꯥꯏ ꯄꯥꯏꯔꯗꯤ ꯑꯗꯨꯝ ꯅꯨꯡꯉꯥꯏꯕ ꯌꯥꯕ ꯅꯠꯇ꯭ꯔꯣ ꯑꯣ ꯍꯣꯏ ꯍꯣꯏ ꯍꯣꯏ ꯃꯪ ꯐꯔꯣ
ꯃꯪ ꯐꯥꯔꯁꯦ